ꯍꯜꯂꯣ
ꯍꯜꯂꯣ ꯍꯣꯏ ꯇꯥꯏ ꯇꯥꯏꯀꯣ ꯍꯣꯏ ꯇꯥꯏ
ꯀꯔ꯭ꯤ ꯇꯧꯔꯒꯥ ꯂꯩꯕꯔ꯭ꫭ
ꯇꯨꯝꯔ ꯂꯩ
ꯁꯥꯗꯔꯣ ꯅꯦ ꯇꯨꯝꯔꯒ ꯂꯩꯕꯗꯣ ꯍꯨꯖꯤꯛ
ꯌꯥꯝ ꯁꯥꯕꯗꯤ ꯅꯠꯇꯦꯗ
ꯅꯣꯏꯔꯣꯝꯗꯗꯤ ꯏꯪꯕꯒꯤ ꯑꯣꯏꯔꯝꯅꯤ ꯑꯩꯈꯣꯏꯔꯣꯝꯗꯗꯤ ꯁꯥꯕꯅ ꯍꯧꯖꯤꯛ ꯀꯅꯥꯅ ꯐꯃꯨꯡꯗ ꯂꯩꯒꯅꯤ ꯅꯣꯡ ꯆꯨꯗ꯭ꯔꯣ
ꯉꯁꯤꯗꯤ ꯆꯨꯗꯦꯍꯦ
ꯑꯣ ꯑꯣ ꯑꯩꯈꯣꯏ ꯂꯣꯝꯗꯗꯤ ꯑꯩꯈꯣꯏ ꯍꯣꯏ ꯉꯁꯤ ꯆꯨꯗꯦ ꯆꯨꯗꯦ ꯑꯗꯨ ꯑꯣꯏꯔꯁꯨ ꯌꯥꯝ ꯆꯨꯅꯤꯡꯔꯒ ꯂꯩꯌꯦ ꯍꯧꯖꯤꯛꯁꯨ ꯅꯣꯡꯁꯦ ꯈꯪꯗ꯭ꯔꯦ ꯍꯞ ꯇ ꯃ ꯍꯦꯟꯅ ꯆꯨꯔꯕꯅꯦꯕ
ꯑꯣ ꯑꯩꯈꯣꯏꯗꯤ ꯊꯥ ꯑꯃ ꯁꯨꯨꯔꯝꯅꯤ ꯅꯣꯡ ꯆꯨꯕ
ꯑꯣꯝ ꯊꯥ ꯑꯃ ꯐꯥꯎꯗꯤ ꯌꯧꯗ꯭ꯔꯤꯌꯦ
ꯍꯧꯖꯤꯛꯆꯨ ꯁꯥꯕꯗꯤ ꯁꯥꯏꯗ ꯅꯣꯡ ꯆꯨꯔꯁꯨ ꯆꯨꯗꯕ ꯃꯇꯝꯗꯗꯤꯀꯣ
ꯍꯣꯏ ꯑꯌꯨꯛꯀꯤ ꯆꯥꯔꯝꯃ ꯆꯥꯔꯝꯒꯅꯤꯀꯣ ꯆꯥꯗ꯭ꯔꯤ ꯆꯥꯔꯕ꯭ꯔꯣ
ꯆꯥꯔꯦ ꯅꯪꯗꯤ
ꯆꯥꯔꯦ
ꯀ꯭ꯔꯤ ꯃꯥ
ꯀꯔꯤ ꯃꯊꯦꯜ ꯑꯣꯏꯅ ꯆꯥꯔꯦ
ꯑꯩꯅ ꯉꯁꯤ ꯆꯥꯕꯗꯣ ꯑꯥ ꯗꯥꯥꯜ ꯆꯥꯔꯦ
ꯑꯣ ꯑꯩꯗꯤ ꯁꯧꯒꯔꯤꯒ ꯈꯥꯃꯦꯟ ꯑꯈꯥꯕꯗꯣ
ꯑꯥꯆ ꯑꯗꯨꯅ ꯍꯥꯎꯕꯅꯤ
ꯍꯣꯏ ꯁꯧ ꯎꯝ ꯑꯩꯈꯣꯏ ꯃꯇꯝꯗꯗꯤ ꯁꯧꯒ꯭ꯔꯤꯅ ꯍꯦꯟꯅ ꯍꯥꯎꯋꯦ ꯁꯧ
ꯍꯥꯥ
ꯆꯥꯕꯁꯨ ꯌꯥꯝ ꯍꯥꯎꯕꯅꯤ ꯕꯣꯜ ꯌꯦꯡꯗ꯭ꯔꯣ
ꯊꯕꯛ ꯁꯨꯔꯣꯏ ꯊꯕꯛ ꯁꯨꯨꯔꯣꯏꯗ꯭ꯔꯥ ꯁꯨꯔꯔꯣ
ꯁꯨꯨꯔꯣꯏ ꯑꯗꯨꯝ ꯄꯣꯊ
ꯀꯔꯤ ꯍꯥꯏ ꯑꯣ
ꯑꯗꯨꯝ ꯄꯣꯊꯥꯒꯅꯦꯕ